ꯍꯜꯂꯣ ꯍꯜꯂꯣ
ꯇꯥꯕ꯭ꯔꯣ
ꯑꯧ ꯇꯥꯕ꯭ꯔꯣ
ꯆꯞꯄꯦꯅꯦ ꯅꯪꯅ ꯉꯥꯡꯕꯁꯦ ꯑꯩꯒꯤꯗꯤ ꯁꯦꯡꯕ꯭ꯔꯥ ꯍꯜꯂꯣ ꯀꯩꯗꯧꯔꯤꯅꯣ
ꯆꯥꯛ ꯆ ꯑꯥꯗ ꯀꯩꯅꯣ ꯁꯨꯔꯤ
ꯍꯥꯥ
ꯈꯔ ꯂꯣꯏꯔꯦ ꯑꯗꯨꯒꯤ ꯆꯥꯛ ꯍꯥꯖꯔꯤ ꯑꯗꯨ ꯂꯣꯏꯔꯦ ꯄꯣꯊꯥꯒꯦꯅ ꯐꯝꯃꯤ
ꯎꯝꯍꯨꯝ
ꯅꯣꯏ ꯏꯆꯦꯒꯤ ꯉꯥꯡꯕꯁꯤ ꯈꯔ ꯁꯦꯡ ꯇꯥꯗꯦꯅꯦ
ꯑꯩꯗꯤ ꯇꯥꯏꯌꯦ ꯇꯥꯕ꯭ꯔꯣ
ꯇꯥꯏꯌꯦ ꯇꯥꯕ꯭ꯔꯣ ꯁꯦꯡꯗꯕꯀꯣ
ꯑꯩꯗꯤ ꯇꯥꯏꯌꯦ ꯃꯥ
ꯑꯩꯅ ꯑꯩꯅ ꯇꯥꯕ ꯀꯥꯟꯗꯅꯦ ꯈꯤꯇꯪ ꯈꯤꯇꯪ ꯇꯠꯄ
ꯑꯣ ꯅꯦꯠ ꯐꯪꯕ ꯋꯥꯔ ꯖꯥꯠꯂꯣ__
ꯑꯣ ꯇꯥꯗꯤ ꯇꯥꯕꯀꯣ ꯃꯇꯦꯛ ꯃꯇꯦꯛ ꯁꯨꯝ ꯇꯥꯕ
ꯑꯣ ꯈꯔ ꯅꯦꯠ ꯈꯔ ꯇꯠꯂꯝꯃꯅꯤ ꯑꯗꯣ ꯇꯥꯕ꯭ꯔꯥ ꯌꯦꯡꯉꯣ ꯑꯗꯨꯗꯤ ꯇꯥꯕ꯭ꯔꯥ ꯌꯦꯡꯉꯣ ꯐꯖꯅ ꯑꯥ ꯐꯖꯅ ꯇꯥꯔꯕ
ꯎꯝ
ꯑꯥ ꯑꯩꯅ ꯑꯃꯨꯛ ꯌꯥꯅꯤ ꯌꯥꯅꯤ
ꯑꯣ ꯀꯩꯗꯧꯔꯤꯅꯦ ꯍꯥꯏꯕ ꯏꯆꯦꯕꯣ
ꯑꯥ ꯅꯨꯡꯗꯥꯡꯒꯤ ꯍꯦꯟꯖꯥꯡ ꯑꯃꯨꯛ ꯊꯤꯔꯤ
ꯍꯧ ꯆꯥꯛ ꯊꯣꯡꯕ ꯍꯧꯔꯗꯣꯏꯅꯤ ꯃꯇꯝ ꯑꯣꯏꯔꯕꯅꯤꯅ
ꯑꯧ ꯉꯟꯇꯥ ꯊꯣꯡ__ ꯊꯣꯡꯕꯩꯅ ꯏꯟꯁꯥꯡ ꯀꯌꯥ ꯊꯤꯖꯜꯂꯤ ꯅꯨꯃꯤꯠ ꯇꯥꯔꯛꯑꯅꯦꯅ
ꯑꯣ ꯀꯩ ꯃꯊꯦꯟ
ꯅꯨꯡꯗꯥꯡꯗꯤ ꯀꯩꯅꯣ ꯆꯦꯡꯀ꯭ꯔꯨꯞ ꯃꯅꯥꯗꯣ ꯈꯪꯕ꯭ꯔꯥ
ꯆꯦꯡꯀꯨꯞ ꯃꯅꯥ ꯈꯪꯉꯦ ꯑꯧ
ꯑ ꯑꯗꯨꯗꯣ ꯆꯝꯊꯣꯡ ꯊꯣꯡꯒꯦꯇꯧꯅꯦ ꯊꯥꯎ ꯈꯔ__ ꯍꯥꯞꯆꯤꯜꯂꯒ ꯑꯗꯨ ꯊꯣꯡꯒꯦꯅ__ ꯑꯆꯝꯕꯗ ꯆꯥꯅꯤꯡꯉꯤꯗ ꯊꯥꯎ ꯆꯥꯅꯤꯡꯗꯦ
ꯎꯝ ꯍꯧꯖꯤꯛꯇꯤ ꯆꯦꯡꯒꯨꯞ ꯃꯇꯝꯅꯤꯅ ꯃꯈꯜ ꯃꯈꯜꯒꯤ
ꯎꯝ
ꯇꯥꯡꯉꯝꯒꯅꯤꯅ
ꯑꯪ
ꯅꯣꯏ ꯑꯗꯨꯝ ꯊꯤꯕ꯭ꯔꯣ ꯏꯆꯦꯈꯣꯏꯕꯣ
ꯑꯩꯈꯣꯏꯗꯤ ꯍꯤꯡꯒꯣꯜꯁꯨ ꯌꯥꯝ ꯂꯩꯌꯦ ꯑꯗꯨꯅ ꯑꯗꯨꯝ ꯍꯤꯡꯒꯣꯜꯗꯒꯤꯁꯨ ꯍꯦꯛꯑꯦ ꯉꯁꯥꯏ
ꯁꯥꯏ ꯆꯦꯡꯒꯨꯝꯕꯣ
ꯑ ꯆꯦꯡꯒꯨꯝꯝ ꯅꯠꯇꯦ ꯆꯦꯡꯀ꯭ꯔꯨꯞ ꯍꯥꯏꯕꯅꯤ ꯆꯦꯡꯀ꯭ꯔꯨꯞ ꯃꯅꯥ
ꯑꯣ ꯑꯣ ꯑꯣ
ꯁꯦꯡꯀꯨꯨꯞ ꯃꯂꯥ ꯈꯪꯕ꯭ꯔꯥ
ꯑꯗꯨꯗꯤ ꯈꯪꯗꯕ ꯃꯥꯜꯂꯦ ꯀꯔꯤ ꯍꯥꯏꯕ꯭ꯔꯥꯗꯣ ꯑꯩ ꯅꯤꯡꯁꯤꯡꯐꯝ ꯑꯃ ꯈꯪꯗꯦ
ꯑꯗꯨꯗꯤ ꯌꯥꯝ ꯌꯥꯝ ꯍꯧꯋꯦ ꯑꯩꯈꯣꯏꯗ
ꯑꯣ ꯍꯣꯏꯅꯦ ꯍꯧꯖꯤꯛꯀꯥꯟꯗꯤ ꯏꯁꯥꯅ ꯏꯪꯈꯣꯜ ꯇꯧꯔꯒ ꯊꯥꯕꯅꯗꯤ ꯃꯍꯥꯎ ꯂꯩꯕ ꯍꯦꯜꯂꯤꯦ ꯎꯝ
ꯕꯖꯥꯔꯗꯒꯤ ꯂꯩꯕ ꯀꯌꯥ ꯆꯥꯗꯦ ꯍꯥꯏꯗꯤ ꯃꯣꯏꯗꯤ ꯀꯦꯃꯤꯀꯦꯜꯁ ꯃꯌꯥꯝ ꯍꯥꯞꯄ ꯍꯥꯞꯄ ꯊꯝꯕ ꯉꯥꯛꯇꯅꯤꯗꯣ ꯑꯅꯝꯕꯅ
ꯃꯥꯅꯤ ꯍꯣꯏ ꯌꯣꯜꯂꯤꯕꯅꯤꯅ ꯃꯣꯏꯁꯨ
ꯎꯝ ꯑꯗꯨꯅ ꯑꯩꯗꯤ ꯍꯤꯡꯒꯣꯜꯒꯤꯅꯆꯥ ꯄꯥꯝꯃꯤ ꯍꯤꯡꯒꯣꯜꯗ ꯑꯅꯝꯕ ꯆꯥꯔꯦ
ꯎꯝ ꯈꯣꯏꯁꯨꯅꯦꯅꯦ ꯍꯟ ꯇꯧ ꯑꯗꯨꯕꯨ ꯀꯌꯥ ꯐꯕ ꯉꯝꯗꯕ ꯀꯩ ꯍꯥꯏ ꯉꯁꯥꯏ ꯂꯩꯍꯥꯎꯁꯦ
ꯎꯝ
ꯀꯌꯥ ꯐꯕ ꯑꯣꯏꯗꯕꯗꯨꯅ
ꯎꯝ
ꯊꯥꯗꯤ ꯊꯥꯔꯒ ꯍꯋꯥꯏꯁꯨ ꯍꯟꯗꯛ ꯊꯥꯏꯑ ꯆꯔꯥ ꯑꯃꯈꯛꯇ ꯆꯥꯕ ꯐꯪꯉꯦ ꯑꯗꯨꯗꯒꯤꯗꯤ ꯄꯗꯔꯦꯗ ꯑꯗꯨꯣ ꯑꯅꯤꯔ ꯁꯅ ꯍꯦ ꯎꯝ
ꯍꯔꯦ
ꯎꯝ
ꯩꯅ ꯀꯣ ꯑꯗꯨ ꯍꯧꯋꯦꯕ
ꯑꯗꯨꯗꯤ ꯏꯆꯦ ꯍꯧꯖꯤꯛ ꯍꯧꯖꯤꯛꯀꯥꯟꯕꯨ ꯀꯔꯤ ꯀꯔꯤ ꯊꯥꯕ ꯌꯥꯕꯒꯤ ꯁꯤꯖꯟ ꯑꯣꯏꯕꯅꯣ ꯑꯩꯪꯈꯣꯟꯗꯕꯨꯣ
ꯊꯥꯕ ꯍꯥꯏꯁꯦ ꯀꯣꯂꯦ ꯋꯥꯏꯒꯨꯝꯕꯗꯤ ꯑꯗꯨꯝ ꯊꯥꯏꯌꯦꯀꯣ ꯀꯣꯂ ꯋꯥꯏꯗꯤ ꯑꯗꯨꯝ ꯌꯥꯕꯅꯤꯅꯦ
ꯎꯝ ꯑꯗꯨ ꯅꯠꯇꯕ ꯑꯇꯣꯞꯄꯁꯨ ꯊꯥꯕꯗ ꯐꯔꯤꯕ꯭ꯔꯕ
ꯑꯥꯎ ꯐꯥꯎꯕ ꯑꯇꯩ ꯑꯇꯩꯗꯤ ꯌꯥꯝ ꯀꯩꯗꯤ ꯊꯥꯗꯗ ꯌꯦꯟꯖꯦꯝꯒꯨꯝꯕ ꯊꯥꯏ ꯑꯗꯨꯝ ꯅꯣꯡ ꯇꯥꯕꯗ ꯆ ꯑꯗꯨꯗꯤꯕꯣꯕ ꯑꯗꯒꯤ ꯕꯦꯂꯟꯗ꯭ꯔꯤ ꯑꯇꯩꯗꯤ ꯑꯗꯨꯕꯨꯗꯤ ꯍꯥꯟꯅ ꯂꯣꯏ ꯊꯥꯈ꯭ꯔꯕ ꯉꯥꯛꯇꯅꯤꯗ ꯆꯨꯖꯥꯛ
ꯑꯣꯅ
ꯎꯝ ꯐꯪꯕ ꯍꯧꯥꯎꯋꯤ ꯍꯧꯖꯤꯛꯀꯤ
ꯍꯧꯖꯤꯛ ꯎꯝ ꯍꯧꯖꯤꯛꯀꯤ ꯁꯤꯖꯟꯗ ꯊꯥꯕ ꯌꯥꯕ ꯄꯣꯠꯁꯤꯦ ꯀꯔꯤ ꯑꯣꯏꯗꯣꯏꯅꯣ ꯍꯥꯏꯕ
ꯍꯣꯏ ꯑꯩꯁꯦ ꯆꯨꯖꯥꯛ ꯊꯥꯔꯤ ꯕꯦꯂꯦꯟꯗ꯭ꯔꯤ ꯀꯂꯤ ꯀ ꯋꯥꯥꯏ ꯊꯥꯏ ꯌꯦꯗꯤ ꯊꯥꯏ ꯑꯗꯨꯀꯤꯖꯥꯡꯕ ꯑꯗꯨꯅꯤ
ꯍꯧꯖꯤꯛꯀꯤ ꯍꯋꯥꯏ ꯃꯨꯕꯤ ꯀꯔꯤꯀꯔꯥꯗꯨꯗꯤ ꯍꯧꯖꯤꯛ ꯃꯇꯝ ꯅꯠꯇꯦ
ꯎꯝ ꯑꯗꯨꯗꯤ ꯋꯤꯟꯇꯔꯒꯤꯅꯤ ꯍꯌꯦꯡ ꯁꯦꯞꯇꯦꯝꯕꯔ ꯑꯣꯛꯇꯣꯕꯔ ꯎꯝ ꯁꯦꯞꯇꯦꯝꯕꯔ ꯑꯣꯛꯇꯣꯕꯔ ꯑꯗꯨꯋꯥꯏꯗ꯭ꯔꯒꯗꯤ ꯑꯗꯨꯝ ꯌꯥꯔꯛꯑꯅꯤ
ꯎꯝ ꯍꯧꯖꯤꯛꯇꯤ ꯑꯗꯨꯗꯤ ꯑꯅꯝꯕ ꯊꯥꯕ ꯂꯣꯏꯔꯕꯅꯤ ꯊꯥꯅꯉꯥꯏꯁꯦ ꯀꯌꯥ ꯂꯩꯇ꯭ꯔꯦꯅꯦ ꯀꯣꯕꯤꯗꯤ ꯊꯥꯔꯗꯤ ꯀꯃꯥꯏꯅ ꯇꯧꯕ
ꯑꯥ ꯀꯣꯕꯤꯒꯨꯝꯕꯁꯦ
ꯁ
ꯑꯗꯣ ꯈꯪꯗꯦ ꯀꯣꯕꯤꯁꯤꯗꯤ ꯊꯥꯗꯦ ꯌꯥꯝ ꯀꯟꯅ ꯑꯗꯨ ꯌꯥꯕꯗꯤ ꯑꯗꯨꯝ ꯌꯥꯕꯁꯨ ꯌꯥꯏꯗ ꯀꯣꯕꯤꯗꯤ ꯑꯗꯨꯝ ꯃꯤ ꯎꯝ ꯅꯣꯡ ꯇꯥꯕꯅꯤꯅ ꯑꯗꯨꯝ ꯃꯤ ꯌꯥꯅꯤꯌꯦ
ꯅꯣꯡ ꯇꯥꯕꯗꯨꯗ ꯍꯣꯔꯦꯟ ꯑꯃꯨꯛ ꯄꯠ ꯇꯦꯔꯕ ꯍꯩ
ꯑ ꯑꯗꯨꯅꯦ ꯐꯨꯜꯒꯨꯝꯕ ꯇꯥꯗ꯭ꯔꯒꯗꯤꯅꯦ ꯊꯥꯕ ꯀꯩꯁꯨ ꯀꯥꯏꯗꯦ ꯐꯨꯜ ꯇꯥꯔꯀꯥꯟꯗ ꯍꯦꯟꯅꯣꯡꯗ ꯄꯠꯂꯤꯁꯦ
ꯑꯣ
ꯑꯥ ꯄꯥꯝꯕꯤ ꯑꯣꯏꯅ ꯊꯥꯔꯒꯗꯤ ꯐꯠꯂꯣꯏꯌꯦꯕ ꯑꯗꯨ ꯃꯐꯝꯗꯨꯗꯤ ꯑꯄꯥꯝꯕ ꯑꯇꯣꯡꯕ ꯃꯐꯝ ꯗꯔꯀꯥꯔ ꯑꯣꯏꯗꯣꯏꯕ ꯑꯀꯨꯠꯄꯗꯗꯤꯅꯦ ꯏꯁꯤꯡ ꯇꯨꯡꯉꯒ ꯄꯠꯀꯜꯂꯤꯗꯅ
ꯎꯝ
ꯑꯇꯣꯡꯕ ꯖꯒꯥꯗ ꯊꯥꯕ ꯑꯗꯨꯗꯤ ꯏꯁꯤꯡꯁꯨ ꯀꯩꯅꯣ ꯇꯧꯔ ꯇꯨꯡꯗ꯭ꯔꯗꯤ ꯀꯩꯁꯨ ꯇꯧꯔꯣꯏꯕ
ꯑꯣꯏꯕ
ꯃꯣꯏꯁꯦ ꯑꯗꯒꯤ ꯐꯨꯜꯒꯨꯝꯕꯁꯤꯅꯦꯕ ꯌꯥꯝ ꯄꯠꯀꯜꯂꯤꯁꯦ ꯅꯣꯡ ꯇꯥꯔꯀꯥꯟꯗ ꯎꯝ ꯗꯨꯏ ꯑꯅꯧꯅꯥ ꯍꯥ
ꯀꯣꯕꯤꯒꯨꯝꯕꯁꯤ ꯊꯥꯔꯒ ꯐꯥꯗꯣꯏꯔꯥ ꯍꯥꯏꯅ ꯈꯜꯂꯤꯕ
ꯎꯝ ꯑꯗꯨꯅꯦ ꯃꯐꯝꯗꯣ ꯑꯋꯥꯡꯕ ꯑꯇꯣꯡꯕ ꯖꯒꯥꯗ ꯊꯥꯑꯣ ꯑꯗꯨꯗꯤ ꯑꯗꯨꯃ ꯀꯩ
ꯎꯝ
ꯃꯣꯏꯁꯦ ꯏꯁꯤꯡ ꯀꯨꯜ
ꯑꯣ
ꯑꯗꯨ ꯑꯩꯁꯨ ꯊꯥꯗꯕꯣ ꯆꯥꯕ ꯂꯣꯏꯗꯦ ꯀꯣꯕꯤ ꯃꯃꯥꯡꯗ ꯊꯥꯒꯔꯦꯕꯥꯀꯣ
ꯎꯝ
ꯎꯝ ꯅꯦꯠꯋꯥꯛꯁꯦ ꯑꯃꯨꯛꯀ ꯈꯤꯇꯪ ꯆꯞꯄꯒꯨꯝ ꯇꯧꯏꯅꯦ
ꯍꯣꯏ ꯇꯥꯗꯕ꯭ꯔꯥ ꯇꯥꯗꯕ꯭ꯔꯥ
ꯑꯣ ꯇꯥꯏꯌꯦ ꯑꯃꯨꯀ
ꯑꯥ
ꯉꯥꯏꯍꯥꯛ ꯉꯥꯏꯍꯥꯛ ꯑꯃꯨꯛꯀ ꯆꯞꯄ ꯍꯧꯖꯤꯛꯅ ꯑꯃꯨꯛ ꯁꯦꯡꯉꯦ
ꯎꯝ ꯅꯨꯡꯗꯥꯡꯗꯅ ꯌꯥꯝ ꯅꯨꯡꯉꯥꯏꯗ ꯑꯌꯨꯛ ꯅꯨꯡꯊꯤꯟꯗꯤ ꯀꯌꯥ ꯅꯨꯡꯉꯥꯏꯇꯦ ꯅꯦꯠꯋꯥꯛꯁꯦ ꯀꯣ ꯍꯣꯔꯦꯟ ꯀꯥꯡꯗ ꯑꯣꯏꯅ ꯀꯣꯜ ꯇꯧꯔꯛꯀꯦ ꯀꯣ
ꯑꯣ ꯌꯥꯏꯌꯦ ꯌꯥꯏꯌꯦ ꯍꯧꯖꯤꯛꯀꯤꯗꯨꯗꯤ ꯎꯝ
ꯍꯨꯖꯤꯛꯁꯤ ꯅꯦꯠꯋꯥꯛ
ꯃꯥꯅꯤ ꯃꯥꯅꯤ
ꯑꯗꯨꯅꯦ ꯄꯨꯡ ꯃꯥꯄꯟ ꯃꯈꯥꯏ ꯇꯔꯥ ꯁ꯭ꯋꯥꯏ ꯍꯥꯏꯔꯗꯤꯅꯦ ꯑꯗꯨꯝ ꯅꯦꯠꯋꯥꯛ ꯀꯣꯜ ꯇꯧꯕ ꯅꯨꯡꯉꯥꯏꯌꯦꯕꯥ ꯋꯥꯔꯤꯁꯥꯟꯅ
ꯑꯣ
ꯎꯝ ꯈꯪꯕ
ꯑꯗꯨꯒꯤ ꯃꯥꯜꯂꯦ ꯅꯨꯡꯊꯤꯟꯗꯗꯤ ꯃꯤ ꯀꯣꯜ ꯇꯧꯕꯁꯨ ꯌꯥꯝꯃꯟꯕꯒꯤ ꯑꯣꯏꯕ ꯔꯥ ꯅꯠꯇ꯭ꯔꯒ ꯅꯦꯠꯋꯥꯛ ꯌꯥꯔ ꯍꯨꯖꯤꯁꯦ
ꯎꯝ ꯅꯨꯡꯉꯥꯏꯇꯕꯅꯦ ꯑꯌꯨꯛ ꯅꯨꯡꯊꯤꯟꯗꯁꯨ ꯀꯣꯜ ꯁꯥꯟꯅꯕꯁꯤ ꯍꯣꯔꯦꯟ ꯅꯨꯡꯗꯥꯡ ꯇꯧꯔꯛꯀꯦ ꯑꯗꯨꯗꯤꯀꯣ
ꯑꯣ ꯌꯥꯏꯌꯦ
ꯎꯝ ꯎ ꯅꯨꯡꯗꯥꯡꯗ ꯆꯥꯛ ꯀꯠꯇꯣꯛꯑꯒ ꯈꯔ ꯐ꯭ꯔꯤ ꯑꯣꯏꯀꯥꯟꯗꯨꯗꯀꯣ
ꯎꯝ
ꯑꯥ ꯋꯥꯔꯤ ꯁꯥꯅꯕꯥꯗꯗꯨꯝ ꯅꯨꯉꯥꯏꯗꯅꯥ ꯎꯝ ꯑꯗꯨꯗ ꯅ ꯑꯣꯏꯅ ꯅꯨꯡꯉꯥꯏꯕꯅꯦꯕ ꯋꯥꯔꯤ ꯁꯥꯟꯅꯕ ꯍꯧꯖꯤꯛꯇꯤ ꯀꯣꯟ ꯃ ꯃꯌꯥꯝꯁꯦ ꯌꯥꯝ ꯊꯤ ꯇꯥꯕ ꯑꯩꯁꯦ
ꯋꯦꯗꯔꯁꯤꯁꯨ ꯅꯣꯡꯗꯨꯝ ꯆꯨꯔꯤ ꯆꯨꯔꯤ ꯂꯩꯕꯗꯨꯅꯁꯨ ꯑꯣꯏꯕ ꯌꯥꯅꯤ
ꯎꯝ ꯉꯁꯥꯏꯁꯨ ꯑꯗꯨꯝ ꯅꯣꯡ ꯇꯥꯕꯀꯥꯟꯗꯣꯛ ꯑꯗꯨ ꯁꯨꯌꯥ ꯌꯥꯗꯦ ꯀꯣꯜ ꯇꯧꯕ
ꯑꯥꯎ
ꯅꯨꯡꯉꯥꯏꯇꯦ ꯇꯥꯗꯦ ꯇꯥꯗꯦ ꯍꯥꯏꯒ ꯀꯣ ꯀꯣꯜ ꯋꯥꯔꯤ ꯁꯥꯟꯅꯕꯗ ꯑꯗꯨ ꯋꯦꯗꯔꯗꯨꯅ ꯑꯣꯏꯔꯖꯥꯠꯅꯦꯕ
ꯑꯣ ꯅꯣꯡ ꯀꯥꯟ ꯆꯨꯕ꯭ꯔꯣ ꯏꯆꯦ ꯑꯩꯈꯣꯏꯗꯨꯁꯨ
ꯎꯝ ꯑꯃꯨꯛ ꯇꯥ ꯑꯃꯨꯛ ꯍꯥꯡꯉ ꯑꯗꯨꯝ ꯇꯧꯋꯦ
ꯑꯣ ꯑꯩꯈꯣꯏꯗꯗꯤ ꯑꯃꯨꯛ ꯅꯣꯡ ꯆꯨꯗꯕ ꯅꯨꯡꯁꯥ ꯑꯗꯨꯝ ꯊꯣꯛꯂꯒ ꯂꯩꯌꯦ ꯑꯩꯈꯣꯏꯗꯤ ꯈꯤꯇꯪ ꯑꯣ ꯅꯨꯡꯁꯥ ꯊꯣꯛꯑꯦ ꯑꯃꯨꯛꯀ ꯃꯥꯡꯉꯒ ꯑꯃꯨꯛ ꯃꯝꯕ ꯑꯃꯨꯛꯀ ꯅꯨꯡꯁꯥꯃꯨꯛ ꯈꯤꯇꯪ ꯊꯣꯛꯑꯦ ꯁꯨꯃꯥꯏꯅ ꯇꯧ ꯇꯧꯔ ꯂꯩꯔꯤꯁꯦ ꯆꯨꯒꯦꯔꯗꯤ ꯁꯨꯛꯁꯨꯨ ꯆꯨꯗꯕ ꯑꯣꯍꯣ ꯂꯝ ꯂꯝ ꯍꯥꯏꯁꯤ ꯁꯤꯅꯤꯅꯤ
ꯑꯣ
ꯑꯩꯈꯣꯏꯁꯨ ꯅꯣꯡꯁꯤꯦ ꯀꯟꯅ ꯇꯥꯔꯗꯤ ꯍꯥꯏꯅ ꯉꯥꯏꯅꯔꯤꯌꯦ ꯏꯁꯤꯡ ꯋꯥꯕꯅ ꯑꯩꯈꯣꯏꯁꯦ
ꯎꯝ ꯑꯗꯨꯅꯦ ꯍꯧꯖꯤꯛꯇꯤ ꯂꯧ ꯎꯕꯁꯨ ꯃꯇꯝꯅꯤꯅꯀꯣ ꯅꯣꯡꯗꯤ ꯇꯗꯦ ꯑ ꯑꯗꯨ
ꯎꯝ
ꯠꯇꯗꯤ ꯏꯁꯤꯡ ꯌꯥꯎꯈꯩ ꯂꯧ ꯎꯕꯁꯨ ꯌꯥꯗ꯭ꯔꯅꯤꯅ ꯂꯧꯕꯨꯛꯇ
ꯑ
ꯅꯣꯡꯗꯤ ꯍꯟꯗꯛꯛꯇꯄꯨ ꯋꯥ ꯂꯕꯅꯤꯗ ꯌꯥꯝ ꯇꯔꯗ ꯌꯥꯝ ꯋꯥ ꯂꯅꯤ
ꯎꯝ ꯍꯟꯗꯛꯁꯦ ꯏꯁꯤꯡ ꯅꯣꯡ ꯆꯨꯝꯃꯟꯗꯕꯅꯁꯨ ꯁꯨ ꯑꯣꯏꯕ꯭ꯔꯥ ꯂꯧꯕꯨꯛꯀꯤ ꯊꯔꯣꯏꯒꯁꯤ ꯆꯥꯕ ꯐꯪꯗ꯭ꯔꯦꯅꯦ
ꯊꯦꯡꯇꯣꯏꯅꯦ ꯅꯣꯡ ꯇꯥꯕꯁꯦ ꯅꯍꯥꯟꯟꯅ ꯖꯨꯟ ꯑꯗꯥꯋꯥꯏꯗ ꯂꯣꯏꯅ ꯂꯧ ꯊꯥꯅꯔꯝꯅꯦ ꯖꯨꯟ ꯖꯨꯂꯥꯏ ꯍꯧꯖꯤꯛ ꯂꯧ ꯍꯨꯟ ꯊꯥꯕ ꯌꯥꯔꯕꯅꯦ ꯑꯗꯨ ꯊꯥꯗ꯭ꯔꯤꯁꯤꯅꯤ ꯅꯣꯡꯊꯦꯡ ꯇꯥꯕꯒꯤꯅꯦꯕꯁꯦ ꯍꯌꯦꯡ ꯑ ꯁ꯭ꯋꯥꯏꯗ ꯑꯣꯏꯅ ꯂꯣꯏ ꯊꯥꯅꯗꯧꯔꯕꯏꯗ ꯎꯝ ꯎꯝ ꯑꯗꯨꯅ ꯍꯥꯟꯅ ꯋꯥ ꯀꯟꯅ ꯇꯥꯔꯝꯃꯒꯗꯤꯅꯦ ꯖꯤꯨꯀꯥꯥꯁ ꯂ ꯌꯥꯔꯕꯥꯕ ꯎꯝ
ꯑꯗꯨꯅ ꯀꯨꯝꯁꯤꯗꯤ ꯂꯧꯕꯨꯛꯀꯤ ꯊꯔꯣꯏ ꯃꯍꯥꯎ ꯇꯪꯕ ꯅꯪꯗ꯭ꯔꯦꯅꯤꯅ
ꯑꯗꯨꯅꯦ ꯂꯕꯨꯛ ꯊꯣꯔꯣꯏꯗꯤꯦ ꯌꯥꯝ ꯍꯥꯎꯕꯅꯤꯅ ꯎꯒ ꯊꯥ ꯊꯥ ꯂꯥꯎꯕ ꯊꯔꯣꯏꯗꯣ ꯑꯗꯨꯅꯤ ꯌꯥꯝ ꯍꯥꯎ
ꯎꯝ ꯃꯁꯥꯏ ꯀꯩꯊꯦꯜꯗ ꯌꯣꯜꯂꯤꯁꯤꯗꯤ ꯂꯧꯕꯨꯛꯀꯤꯔ ꯀꯔꯤꯔꯥꯁꯨ ꯈꯪꯗꯦꯗꯣ ꯏꯁꯥꯅ ꯈꯨꯜꯂꯒ ꯂꯧꯕꯨꯛꯅ ꯃꯤꯅ ꯆꯥꯕꯁꯤꯅꯗꯤ ꯃꯍꯥꯎ ꯏꯂꯩ ꯂꯩꯕꯅꯤꯅ ꯆꯥꯅꯤꯡꯉꯁꯨ ꯎꯄꯥꯏ ꯂꯩꯇ꯭ꯔꯦ
ꯍ ꯍꯕꯅꯦ
ꯎꯝ
ꯑꯩꯈꯣꯏꯁꯨ ꯂꯧꯕꯨꯛꯀ ꯅꯛꯅꯕꯅꯦꯅꯅꯦ ꯐꯔꯣꯏꯗꯜꯂꯦꯕ ꯑꯖꯤ ꯐꯨꯂ ꯁꯥꯕꯖꯦ ꯐꯥꯎ ꯑꯣꯏꯔꯦ
ꯎꯝ
ꯑꯗꯨꯒ ꯃꯤꯅ ꯄꯨꯔꯛꯄꯒꯗꯤ ꯂꯩꯕꯒ ꯇꯜꯂꯤꯗ ꯊꯣꯡ ꯃꯔꯥꯡ ꯈꯪꯗꯕ ꯖꯒꯥꯗꯩ ꯈꯨꯜꯂꯛꯑꯗꯤꯅ
ꯃꯥꯅꯤ ꯃꯥꯅꯤ
ꯑꯗꯨꯅ ꯌꯣꯟꯕꯗꯣ ꯑꯩꯗꯤ ꯀꯌꯥ ꯐꯒꯟꯗꯦ ꯐꯜꯒꯟ ꯑꯟꯕꯁ ꯏꯅ ꯍꯥꯎ
ꯍꯣꯏ ꯌꯣꯜꯂꯒꯅ ꯉꯁꯥꯏ ꯆꯤꯡꯒꯤ ꯑꯃ ꯈꯔ ꯑꯁꯥꯡ ꯑꯁꯥꯡꯕ ꯃꯅꯤꯡꯗ ꯌꯥꯎꯕꯗꯣ ꯑꯗꯨ ꯑꯣꯏꯔꯗꯤ ꯈ ꯆꯥꯕ ꯌꯥꯏꯌꯦ
ꯎꯝ
ꯑꯗꯨ ꯅꯠꯇ꯭ꯔꯗꯤ ꯑꯆ ꯑꯆꯕ ꯖꯥꯠꯁꯤꯗꯤ ꯆꯥꯕꯁꯨ ꯈꯔ ꯇꯟꯕ ꯑꯗꯨꯅ ꯍꯧꯖꯤꯛꯁꯤꯦ ꯂꯧꯕꯨꯛꯇꯒꯤ ꯊꯣꯔꯣꯏꯁꯦ ꯌꯥꯝ ꯆꯥꯅꯤꯡꯕ ꯁꯨꯐꯪ ꯐꯪꯗꯅ ꯂꯩꯔꯤ
ꯑꯗꯨꯅꯦ ꯑꯗꯣ ꯂꯧꯗꯣ ꯍꯦꯛ ꯊꯥꯕ ꯀꯥꯟꯗꯣ ꯑꯗꯨꯗꯤ ꯊꯔꯣꯏꯗꯣ ꯊꯦꯡꯅꯩ ꯑꯣ ꯑꯗꯣ ꯂꯧ ꯁꯥꯈ꯭ꯔꯕꯅꯤꯅꯅꯦ ꯊꯔꯣꯏꯁꯦ ꯑꯝꯇ ꯈꯨꯟꯕ ꯌꯥꯗ꯭ꯔꯦꯕ ꯍꯧꯖꯤꯛꯁꯦ
ꯎꯝ ꯍꯧꯖꯤꯛꯀꯤ ꯂꯧꯁꯤ ꯊꯥꯗꯧꯕꯁꯤꯁꯨ ꯂꯤꯡꯕꯒꯤ ꯃꯤ꯫ ꯗꯤ ꯌꯥꯎꯅꯔꯔꯣꯏ ꯏꯁꯤꯡꯁꯦ ꯋꯥꯔꯕꯅꯤꯅ
ꯑ
ꯄꯛ ꯐꯪꯒꯗꯧ ꯃꯥꯟꯗꯦ ꯉꯁꯥꯏ ꯍꯨꯟꯕ ꯑꯣꯏꯅ ꯄꯨꯔꯥ ꯇꯧꯗꯣꯏꯕꯅꯦ
ꯎꯝ ꯑꯗꯨ ꯊꯦꯡꯅ ꯇꯥꯗꯧꯔꯤ
ꯎꯝ
ꯁꯤꯅ ꯂꯧ ꯂꯣꯛꯄꯁꯨ ꯑꯗꯨꯝ ꯊꯦꯡꯉꯦꯗꯣ ꯗꯤꯁꯦꯝꯕꯔ ꯖꯅꯋꯥꯔꯤ ꯁ꯭ꯋꯥꯏꯗ ꯑꯗꯨꯝ ꯂꯣꯛꯑꯅꯤꯗꯣ ꯊꯦꯡꯅ ꯆꯥꯔꯕꯔꯕꯅꯤꯅ
ꯎꯝ ꯈꯪꯗꯦ
ꯑꯩꯈꯣꯏ ꯆꯦꯡꯒꯨꯝꯒ ꯍꯧꯗ꯭ꯔꯣ꯫
ꯆꯦꯡꯒꯨꯝ ꯍꯧꯋꯦ ꯊꯤꯕ ꯈꯔ ꯑꯗꯨꯝ꯫ ꯏꯆꯂꯗꯤ ꯑꯗꯨꯝ ꯆꯥꯕꯅꯤ ꯍꯤꯕꯁꯤꯁꯨ ꯃꯤ ꯌꯥꯝꯃꯟꯗꯅ ꯅꯛꯄꯗ ꯂꯩꯇ꯭ꯔꯦ ꯆꯦꯡꯒꯨꯝꯁꯨ
ꯎꯝ ꯆꯦꯡꯒꯨꯝꯁꯤꯁꯨ ꯃꯁꯥꯒꯤ ꯍꯧꯖꯔꯛꯄꯗꯨꯅ ꯍꯥꯎꯏꯀꯣ ꯃꯤꯅ ꯁꯥ ꯁꯦꯝꯃꯒ ꯌꯣꯟꯕꯗꯗꯤ ꯑꯍꯥꯎꯕ ꯋꯥꯠꯂꯦꯕ
ꯎꯝ ꯑꯩꯈꯣꯏꯗꯤ ꯄꯥꯛꯆꯥꯗꯩꯗ ꯑꯗꯨꯒꯨꯝꯕ ꯃꯍꯥꯎꯁꯨ ꯀꯌꯥ ꯈꯪꯗꯦ ꯆꯤꯡꯒꯤ ꯉꯛꯇꯅ ꯆꯥꯕꯒꯤ
ꯍꯣꯏ ꯑꯗꯨꯅ ꯍꯥꯎꯔꯤꯅꯦ ꯑꯩꯈꯣꯏꯗꯤ ꯁ꯭ꯋꯥꯏ ꯀꯩꯅꯣꯗꯗꯤ ꯑꯩꯈꯣꯏ ꯂꯣꯀꯦꯜ ꯁ꯭ꯋꯥꯏꯗꯗꯤ ꯃꯤ ꯁꯥꯔꯒ ꯌꯣꯟꯕꯗꯤ ꯊꯥ ꯑꯗꯨꯝꯕ ꯌꯥꯝ ꯆꯥꯏꯑꯕ ꯑꯗꯣ ꯍꯥꯎꯕ ꯋꯥꯠ꯫
ꯑꯣꯝ
ꯆꯤꯡꯒꯤ ꯃꯍꯥꯎ ꯈꯪꯈ꯭ꯔꯗꯤ ꯑꯗꯨꯝ ꯃꯍꯥꯎ ꯈꯪꯕꯗꯨꯒꯛ ꯑꯗꯨꯝ ꯊꯤꯅꯕꯅꯤ ꯇꯝꯄꯥꯛꯀꯤ ꯆꯥꯕ ꯃꯤꯅꯗꯤ ꯑꯃꯨꯛ ꯇꯝꯄꯥꯛꯀꯤ ꯄꯥꯝꯔꯒ ꯆꯥꯅꯕ ꯑꯁꯤꯅꯤ